ꯇꯄ
ꯇꯌꯦ
ꯎꯝ ꯃꯈꯗꯔꯤ ꯀꯣ ꯆꯠꯇꯀꯣ ꯅꯪꯒ
ꯑꯩꯔꯣ ꯆꯠꯇꯦ ꯍꯧꯖꯤꯛꯇꯤ ꯎꯝ
ꯎꯝ ꯍꯂꯛꯄꯤꯤꯀꯣ ꯑꯅꯝꯕꯣ
ꯑꯝ
ꯎꯝ ꯐꯔꯦ ꯐꯔꯦ ꯑꯗꯨ ꯅꯪꯒꯤ ꯂꯥꯏꯐ ꯏꯁꯇꯣꯔꯤ ꯇꯥꯗ꯭ꯔꯤꯉꯩꯗ ꯑꯩꯅ ꯅꯪꯕꯨ ꯍꯪꯒꯦ ꯍꯪꯕ ꯌꯥꯕ
ꯍꯉꯣ ꯍꯉꯣ
ꯋꯥꯍꯪ ꯋꯥꯍꯪ ꯈꯔ ꯆꯠꯊꯒꯦ
ꯍꯣꯏ ꯆꯠꯊꯕꯤꯌꯣ
ꯑꯆꯥ ꯅꯪꯒꯤ ꯀꯩꯅꯣꯗꯦ ꯇꯦꯟ ꯍꯥꯏ ꯁ꯭ꯀꯨꯜꯗꯨ ꯀꯗꯥꯏꯗ ꯂꯩꯁꯤꯟꯕꯣ
ꯑꯩꯈꯣꯏ ꯑꯁ꯭ꯋꯥꯏꯗꯒꯤ ꯂꯣꯏꯁꯤꯜꯂꯦꯗ ꯑꯩꯈꯣꯏ ꯀꯥꯒꯤ ꯑ ꯑꯩꯈꯣꯏ ꯀꯀꯥꯒꯤ ꯀꯩꯅꯣꯗꯒꯤꯀꯣ
ꯑꯣ ꯑꯗꯨꯒꯒ ꯏꯚꯦꯟ ꯇꯨꯁꯨ
ꯆꯣꯇ꯭ꯔꯥ
ꯍ ꯏꯂ ꯀꯇꯤ ꯋꯥꯇ
ꯎꯝ ꯑꯗꯨꯗꯤ ꯑꯁꯤ ꯅꯪ ꯈꯪꯒꯦꯔꯣꯅ ꯍꯥꯏꯗꯤ ꯃꯐꯝꯗꯣ ꯈꯪꯗꯣꯏ ꯃꯥꯟꯂꯦꯗ
ꯐꯪꯅꯤꯗ ꯈꯪꯅꯤ ꯈꯪꯅꯤ ꯍꯥꯏꯔꯑꯣꯒꯦ
ꯑꯥꯔꯀꯦꯁꯅ ꯇꯨꯃꯤ ꯈꯪꯕ꯭ꯔꯣ
ꯈꯪꯉꯦ ꯈꯪꯉꯦ
ꯑꯗꯩ ꯇꯝꯔꯛꯄꯅꯦ
ꯎꯝ ꯑꯈꯣꯏ ꯈꯨꯨꯟ ꯃꯆꯥꯃꯁꯨ ꯇꯝꯃꯝꯅꯦ ꯑꯗꯨꯗ ꯔꯀꯦꯁꯅ ꯑꯗꯨꯝ
ꯀꯩꯗꯧꯉꯩꯒꯤꯅꯣ
ꯎꯝꯍꯝ ꯅꯣꯏꯒꯤ ꯅꯠꯇ꯭ꯔꯦ ꯑꯩꯈꯣꯏꯒꯤ ꯑꯈꯣꯏꯗꯒꯤ ꯈꯔ ꯀꯩꯅꯣꯗꯤ ꯇꯧꯋꯦ ꯑꯉꯥꯡ ꯈꯔ ꯇꯧꯌꯦ
ꯎꯝ
ꯎꯝ ꯆꯥ ꯆꯥ ꯀꯦꯁꯅ ꯇꯨꯝꯕꯤ ꯀꯩꯅꯣ ꯅꯣꯛꯇꯅꯅꯦ ꯑꯗꯨꯗꯦ ꯂꯣꯒꯤ ꯀꯣꯂꯦꯁ ꯅꯞꯇꯨ ꯅꯠꯇ꯭ꯔꯣ
ꯍꯩꯅꯗꯦ ꯑꯗꯨꯗꯤ ꯀꯩꯅꯣꯅꯦ ꯑꯗꯨꯗꯤ ꯑꯗꯨꯗꯤ ꯑꯃꯔꯣꯝꯅꯦ ꯑꯗꯨꯗꯤ ꯕ꯭ꯔꯥꯟꯁꯅꯦꯕ
ꯑꯗꯨꯅꯦ ꯑꯗꯨꯒꯤ ꯃꯈꯥꯗ ꯅꯠꯇ꯭ꯔꯣ
ꯑ ꯑꯩꯒꯤ ꯍꯣꯟꯗꯤ ꯏꯀꯣ ꯆꯠꯄ ꯃꯥꯜꯂꯦ
ꯅꯪꯒꯤ ꯃꯈꯣꯟꯂꯣ
ꯍꯣꯏ
ꯀꯂꯞꯄꯣ ꯅꯪꯕꯣ
ꯍꯣꯏ ꯈꯔ ꯈꯔ ꯍꯜꯂꯛ ꯑꯦ
ꯑꯣꯏ ꯈꯔ ꯐꯗꯦ ꯀꯥꯏꯗꯦ ꯌꯦꯡꯉꯣ ꯍꯧꯖꯤꯛꯇꯤ ꯍ ꯍꯜꯂꯛꯄ꯭ꯔꯣ ꯐꯂꯛ ꯑꯦ ꯍꯣꯏ ꯍꯧꯖꯤꯛꯇꯤ
ꯎꯝ ꯍꯂꯛꯇ꯭ꯔꯦ
ꯎꯝ ꯀꯩꯅꯣ ꯑꯥꯔꯀꯦ ꯁꯅ ꯇꯣꯝꯕꯤ ꯍꯥꯏꯕꯗꯨꯗꯤ ꯀꯩꯅꯣ ꯃꯈꯥꯗ ꯅꯠꯇ꯭ꯔꯣꯅꯦ
ꯍꯣꯏ ꯅꯪꯅ ꯍꯧꯖꯤꯛ ꯍꯥꯏꯕ ꯑꯩꯈꯣꯏꯒꯤ ꯑꯈꯣꯏꯅ ꯑꯈꯣꯏꯒꯤ ꯃꯈꯥꯗ ꯃꯥꯜꯂꯦ ꯑꯗꯨꯗꯣ
ꯗꯦꯝ ꯀꯣꯂꯦꯖ ꯔꯣꯝꯗꯔꯣ
ꯅꯠꯇꯦꯍꯦ ꯑꯗꯨꯅꯦ ꯍꯥꯏꯕ ꯑꯗꯨ ꯑꯗꯨꯅꯦ ꯍꯥꯏꯕ ꯕ꯭ꯔꯥꯟꯁꯇꯣ
ꯅꯠꯇꯦꯅꯦꯝꯗꯤ ꯑ ꯍꯣꯏ ꯑꯗꯨ ꯔꯣꯝꯒꯤ ꯂꯝꯕꯤ ꯇꯥꯔꯦꯅꯥ ꯑꯗꯨ ꯑ ꯗꯦꯝ ꯀꯣꯂꯦꯖꯂꯣꯝꯒꯤꯀꯣ
ꯑꯗꯨꯒꯤ ꯂꯝꯕꯤ ꯅꯠꯇꯦ ꯑꯁꯤ
ꯇꯤ ꯍꯣꯁꯄꯤꯇꯥꯜ ꯁꯥꯏꯠꯀꯦ ꯀꯪꯉꯦ
ꯑꯝꯕꯕꯤꯅꯥ ꯔꯣꯝꯗꯒꯤ ꯆꯠꯇꯣꯏꯅꯦ
ꯑꯣ
ꯑꯣ ꯁꯥꯏꯅꯤꯏꯛꯁ ꯁꯩꯅꯤꯛ ꯇꯣ
ꯍꯣꯏ ꯍꯣꯏ ꯍꯣꯏ
ꯑꯗꯨꯒꯤ ꯑꯣꯄꯣꯖꯤꯠꯅꯦ ꯀꯩꯅꯣ
ꯎꯝ
ꯑꯍꯔꯦ ꯑꯗꯨꯗꯤ ꯑꯃ ꯀꯩꯅꯣꯗꯨꯗꯤ ꯀꯔꯤ ꯀꯧꯕ꯭ꯔꯣ ꯀꯣꯈꯔꯦ ꯀꯔꯤ ꯀꯥꯎꯔꯣꯏꯅꯦ ꯑꯗꯨꯒꯤ ꯃꯤꯡꯗꯣꯑꯩ ꯍꯦ ꯍꯧꯖꯤꯛꯀꯤ ꯃꯈꯥꯒꯨꯝ ꯃꯒ ꯎꯝ ꯕꯤ ꯌꯨ ꯁꯤ ꯆꯠꯐꯝ ꯂꯥꯏꯟ ꯗ ꯃꯥ ꯂꯩꯕꯗꯨꯗꯤ ꯀ꯭ꯔꯤꯔꯣ ꯗꯨꯠ
ꯑꯗꯨ ꯑꯗꯨꯁꯨ ꯆꯞ ꯆꯞ ꯃꯥꯟꯅꯩꯌꯦ ꯑꯗꯨꯁ ꯆꯞ ꯃꯥꯟꯅꯩ ꯑꯗꯨꯅ ꯕ꯭ꯔꯥꯟꯁ ꯑꯣꯏꯕ
ꯑꯣ ꯀꯦ ꯀꯦ ꯚꯥꯞ ꯇꯥꯔꯦ ꯑꯩꯗꯤ ꯑꯗꯨ ꯑꯗꯨꯔꯥꯅ ꯈꯜꯂꯤꯕꯅꯤꯅꯦ ꯑꯗꯨꯗꯤ ꯀꯩꯅꯣꯒꯤ ꯉꯇꯅꯦꯀꯣ ꯕꯤ ꯑꯦꯠ ꯀꯤ ꯉꯥꯛꯇꯅꯤꯀꯣ
ꯍꯣꯏ ꯑꯗꯨ ꯉꯥꯛꯇꯧ ꯃꯥꯜꯂꯦ ꯑꯩꯁꯨ ꯈꯪꯗꯦꯗ ꯐꯖꯅ
ꯑꯗꯨ ꯂꯣꯏꯈ꯭ꯔ ꯃꯇꯨꯡꯗ ꯀꯩꯅꯣꯗ ꯂꯤꯕꯔꯦꯜꯗ
ꯍꯣꯏ
ꯎꯝ ꯂꯩꯔꯝꯅꯤꯅꯀꯣ ꯂꯤꯕꯔꯦꯜꯗꯗꯤ ꯈꯔ
ꯀꯥꯏ ꯂꯩꯩꯅ ꯁꯨ ꯆꯥꯠ ꯆꯥꯠ꯭ꯔꯦ
ꯎꯝ ꯑꯠꯆꯥ ꯑꯠꯆꯥ ꯑꯗꯨ ꯑ ꯀꯩꯅꯣ ꯒ꯭ꯔꯦꯁꯟ ꯔꯗꯤ ꯐ꯭ꯔꯤ ꯇꯧꯒꯦꯅ ꯈꯜꯂꯤꯕ꯭ꯔꯣ ꯃꯊꯛ ꯑꯃꯨꯛꯈ ꯇꯝꯊꯥꯕꯤꯨ
ꯈꯟꯗ ꯂꯩꯦꯁꯨ ꯈꯪꯗꯦꯗ ꯠ ꯊꯣꯛꯄ ꯊꯣꯛꯄ ꯇꯧꯒꯅꯤ ꯑꯣ ꯏꯁꯣꯔꯅ ꯆꯟꯃꯤꯔꯗꯤꯀꯣ ꯑꯗꯨ ꯏꯁꯣꯔꯅ ꯆꯟꯃꯤꯗ꯭ꯔꯗꯤ ꯎꯄꯥꯏ ꯂꯩꯇꯦ
ꯏꯆꯟꯁꯤ ꯃꯆꯤꯟꯒꯤ ꯍꯥꯏꯐꯦꯠꯇꯦ ꯍꯥꯏ ꯃꯥꯟꯗꯦ ꯃꯥꯜꯂꯦꯅꯦ
ꯑꯁ ꯍꯩꯕꯅꯦꯍꯦ ꯑꯩꯈꯣꯏ ꯏꯃꯨꯡꯒꯤ ꯄꯨꯔꯥ ꯍꯥꯏꯁꯦ
ꯌꯥꯏ ꯌꯥꯏ ꯇꯝꯃꯣꯗ ꯇꯝꯃꯣꯗ ꯃꯥꯁꯇꯔ ꯁꯅ ꯇꯝꯊꯥꯅꯣ
ꯎꯝ
ꯎꯝ ꯃꯥꯁꯇꯔꯗꯨ ꯁꯣꯝ ꯃꯄꯥꯟꯂꯣꯝꯗ ꯇꯝꯅꯤꯡꯂꯁꯨ ꯍꯥꯏꯔꯛꯑꯣ ꯀꯩꯅꯣꯗꯣ
ꯑꯩꯅ ꯂꯩꯕ ꯖꯒꯥꯗꯨꯁꯨ ꯊꯤꯕꯤꯕ ꯌꯥꯏ ꯅꯠꯇ꯭ꯔꯒ ꯑꯩꯅ ꯑꯣꯖꯥ ꯇꯧꯐꯝꯗꯁꯨ ꯊꯤꯕꯤꯕ ꯌꯥꯏ
ꯑ ꯑꯣꯖꯥ ꯇꯧꯕꯩꯔꯦ
ꯍꯣꯏ
ꯀꯥꯏ ꯋꯥꯏꯗꯅꯣꯍꯦ ꯇꯧꯔꯤꯁꯦ
ꯑꯩꯅ ꯇꯧꯕꯗꯤ ꯒꯨꯍꯥꯇꯤꯗ ꯇꯧꯔꯤꯕꯅꯦ ꯑꯗꯨꯒ ꯍꯧꯖꯤꯛ ꯕꯦꯀꯦꯁꯟ ꯍꯣꯂꯤꯗꯦ ꯂꯩꯕꯅꯤꯅ ꯁꯤꯂꯣꯡꯗ ꯂꯥꯛꯂꯒ ꯂꯩꯌꯦ ꯑꯃꯨꯛꯀ
ꯑꯥ
ꯑꯣ ꯅꯅꯌꯦꯛ ꯀꯩꯅꯣꯗ ꯀꯌꯥꯂꯦ ꯁꯤꯕꯂꯤꯗ
ꯑꯩꯈꯣꯏ ꯃꯔꯤꯅꯦ
ꯃꯔꯤ
ꯎꯝ
ꯅꯪꯅ
ꯁꯍꯅꯦꯅꯦ
ꯑꯣ ꯐꯥꯔꯁꯠ
ꯎꯝ
ꯑꯗꯨꯒ ꯀꯩꯅꯣꯅ ꯃꯈꯥꯁꯤꯡꯗ
ꯅꯨꯄꯤ ꯅꯨꯄꯥ ꯅꯨꯄꯤ ꯅꯨꯄꯥ
ꯑꯣ ꯌꯥꯏ ꯑꯍꯟꯅꯤꯅꯦ ꯔꯦꯁꯄꯣꯟꯁꯤꯕꯤꯂꯤꯇꯤꯗꯤ ꯌꯥꯝ ꯂꯩꯔꯝꯅꯤꯅꯀꯣ
ꯍꯣꯏ ꯑꯁ ꯑꯗꯨꯒꯤ ꯀꯣꯛ ꯁꯥꯕꯁꯤꯗꯤ ꯑꯣ ꯍꯋꯠꯀꯅꯤ ꯑꯃꯅ ꯊꯅ ꯆꯕꯤꯅꯤ ꯇ ꯑ ꯇꯋ
ꯑꯩꯗꯤ ꯑꯩꯗ ꯆꯩꯕ ꯃꯇꯝꯅꯦ ꯀꯩꯅꯣ
ꯇꯗꯅ ꯆꯕ ꯑꯃ ꯇꯅꯤ
ꯍ ꯋꯥꯔꯜ ꯀꯞꯇ ꯌꯦꯡꯕ꯭ꯔꯣ ꯍꯟꯗꯛꯄꯣ
ꯎꯝ ꯌꯦꯡꯗꯦꯗ ꯑꯩꯗꯤ ꯍꯜꯍꯟ ꯃꯇꯝꯅꯤ
ꯉꯅꯨꯡꯁꯤ ꯍ ꯅꯨꯡꯁꯤ ꯂꯩꯕ꯭ꯔꯣ ꯍꯥꯜꯂꯝꯂꯝꯈꯦ
ꯉꯁꯤ ꯅꯠꯇꯦꯍ ꯉꯁꯤ ꯂꯩꯇꯦ ꯃꯣꯏ
ꯀꯩꯗꯧꯉꯥꯏꯅꯣ ꯑꯗꯨꯗꯤ ꯑꯦ ꯍꯌꯦꯡ ꯍꯟꯆꯤꯛꯂꯣ
ꯀꯩꯗꯧꯉꯥꯏꯔ ꯈꯪꯗ꯭ꯔꯦ ꯃꯣꯏꯒꯤꯗꯣ
ꯎꯝ ꯀꯦꯁ ꯣ ꯍꯂꯅꯤꯈ ꯑꯣꯀꯦ ꯅꯣꯗ ꯁꯤꯛꯁꯇꯀꯣ ꯗꯦ ꯁꯤ
ꯑꯣꯏꯔꯝꯃꯦ
ꯍꯂꯥꯟ ꯉꯛꯇ ꯁꯞꯄꯣꯔꯠ ꯇꯧꯔꯒꯦꯕ꯭ꯔꯣ ꯍꯉꯅꯗꯤ ꯇꯧꯔꯔꯣꯏ
ꯍꯥꯥ
ꯍꯂꯥꯟ ꯉꯛꯇ ꯇꯧꯔꯒꯦ ꯍꯥꯏꯕ꯭ꯔꯣ
ꯑꯦ ꯍꯥꯏꯒꯅꯨ ꯇꯧꯅꯤꯡꯕꯩ ꯌꯥꯝꯟꯕꯩ ꯀꯩꯅꯣꯁꯨ ꯎꯝ ꯀꯔꯤ ꯍꯥꯏꯕ ꯍꯥ
ꯀꯔꯝꯕ ꯀꯟꯇ꯭ꯔꯤꯅꯣ
ꯄꯣꯣꯔꯇꯨꯒꯜꯁꯨ ꯑꯦ
ꯎꯝ ꯄꯣꯣꯔꯇꯨꯒꯜꯗꯤꯁꯨ ꯑꯁꯨ ꯄꯣꯣꯔꯇꯨꯒꯜꯅꯦ ꯑꯍꯥꯟ ꯑꯉꯥꯡ ꯑꯣꯏꯔꯤꯉꯩꯗꯒꯤ ꯄꯣꯔꯇꯨꯒꯜ ꯑꯣꯏꯔꯤꯩꯗꯤ ꯍꯧꯖꯤꯛꯐꯥꯎ
ꯅꯪꯣ
ꯑ
ꯌꯦ ꯑꯌꯥ
ꯀꯔꯤ ꯇꯧꯔꯦ ꯋꯥꯕ꯭ꯔꯣ
ꯅꯗꯤ ꯑꯩ ꯈꯣꯡꯗꯨꯔ ꯕ
ꯑꯉꯥꯡꯅꯈꯣꯡ ꯅꯥꯕ ꯍꯧꯔꯦꯔꯗꯤ ꯂꯣꯏꯔꯦꯀ
ꯑꯩ ꯍꯥꯏꯥꯏꯒꯅꯣ
ꯎꯝ
ꯈ꯭ꯋꯥꯡ ꯅ ꯑꯃ ꯍꯥꯏꯗꯤ ꯑꯩꯗꯤ ꯎꯝ ꯑ ꯑꯩꯗꯤ ꯅꯣꯏꯕꯅꯤꯅꯀꯣ ꯑꯩ ꯈ꯭ꯋꯥꯡꯁꯦ ꯌꯥꯝ ꯅꯥꯏ ꯍꯥꯏꯕ
ꯍꯣꯏꯅꯦ ꯀꯩꯅꯣꯗ ꯋꯥꯍ ꯋꯥꯉꯥꯡ ꯁꯉꯥꯡꯗꯁꯨ ꯈꯔ ꯅꯣꯏꯔꯝꯗꯧ ꯃꯥꯜꯂꯦꯅ ꯁꯦ ꯎꯝ ꯌꯥꯝꯃꯅ ꯅꯨꯗ ꯅꯨꯄꯤꯗꯦ
ꯑꯣꯏꯗ
ꯇꯣꯛꯑꯣ ꯎ ꯍꯧꯈꯣꯝꯒꯤ ꯆꯍꯤ ꯍꯥꯎꯕꯗꯒꯤꯀꯣ ꯑꯩꯁꯦ ꯑꯁ ꯍꯟꯗꯛꯇꯤ ꯑꯦꯛꯁꯔꯁꯥꯏꯁ ꯇꯧꯔꯅꯤ ꯀꯥꯏꯅ ꯈꯟꯕꯁ ꯁꯦ ꯆꯍꯤ ꯑꯃ ꯍꯦꯟꯈ꯭ꯔꯦ ꯍꯟꯗꯛꯅ ꯆꯍꯤ ꯇꯪꯉꯥ ꯌꯥꯎꯈ꯭ꯔꯦ
ꯎꯝ ꯍꯧꯔꯣ ꯍꯧꯧꯔꯣ ꯍꯧꯔꯣ ꯀꯅꯥꯗ
ꯅꯨꯄꯤꯗꯤ ꯅꯣꯏꯃꯜꯂꯁꯨ ꯀꯔꯗꯦ ꯍꯣꯏ ꯌꯥꯝ ꯀꯩꯅꯣ ꯇꯧꯕꯗꯤ ꯌꯥꯝ ꯅꯣꯏꯃꯟꯕꯁꯨ ꯌꯥꯏ ꯑꯗꯨꯕꯨ ꯆꯥꯡ ꯑꯃ ꯑꯣꯏꯔꯗꯤ ꯌꯥꯏ ꯑꯗꯨꯕꯨ ꯀꯥꯟ ꯑꯣꯏꯈ꯭ꯔꯗꯤ ꯐꯖꯩ ꯑꯗꯨꯕ
ꯑꯗꯨꯅꯤ ꯎꯝ ꯅꯪ ꯋꯥꯡꯕꯣ ꯅꯦꯝꯕꯣ
ꯑꯩꯁꯦ ꯆ ꯆꯥꯃꯥꯗꯍꯦꯕ ꯇꯔꯦ
ꯉ ꯀ
ꯀꯔꯤꯖꯣ
ꯅꯠꯇꯦ ꯑꯗꯨꯝ ꯍꯥꯡꯕꯅꯦꯗ
ꯎꯝ ꯐꯥꯏꯚ ꯄꯣꯏꯟ ꯐꯣꯔ ꯑꯗꯨꯒꯤ ꯆꯥꯡ ꯑꯣꯏꯔꯅꯦ ꯑꯗꯨ ꯑꯩꯈꯣꯏꯒꯤ ꯀꯩꯅꯣꯗ ꯇ꯭ꯔꯥꯏꯕꯦꯜꯒꯤꯗꯤ ꯑꯌꯥꯝꯕ ꯍꯣꯏ ꯋꯥꯡꯃꯗꯤ ꯂꯩꯗꯤ ꯂꯩꯀꯣ ꯑꯗꯨꯕꯨ ꯅꯪꯗꯦ
ꯑꯁ ꯑꯩꯒꯤ ꯍꯥꯏꯔꯒ ꯅꯪ ꯍꯣꯔꯦꯟ ꯉꯛꯑꯗꯗꯤ
ꯍꯥꯏꯠ ꯀꯌꯥ ꯂꯩꯕ꯭ꯔꯣ
ꯐꯥꯏꯚ ꯄꯣꯏꯟ ꯁꯚꯦꯟ
ꯐꯥꯏꯚ ꯄꯣꯏꯟ ꯁꯚꯦꯟ
ꯎꯝ
ꯑꯗꯨꯒ ꯎꯝ ꯑꯗꯨꯗꯤ ꯀꯩꯅꯣ ꯇꯧꯀꯣ ꯈꯔ ꯀꯥ ꯀꯔꯤꯅꯤ ꯏꯁꯂꯤꯝ ꯑꯣꯏꯌꯣ ꯑꯗꯨꯗꯤ ꯐꯣꯖꯦꯗꯧ ꯃꯂꯦ
ꯍꯥꯥ ꯈꯪꯒꯦ ꯁꯤꯛꯁꯇꯤ ꯁꯤꯛꯁꯇꯤ ꯑꯩꯠꯅꯦ ꯂꯩꯔꯤꯁꯦ ꯂꯣꯏꯔꯦ
ꯀꯣꯛꯁꯥꯏ
ꯌꯥꯏ ꯌꯥꯏ ꯅꯪꯒꯤ ꯀꯩꯅꯣꯗ ꯑꯣꯏꯔꯗꯤ ꯌꯥꯏ ꯀꯥꯏꯗꯦ ꯑꯗꯨꯗꯤ ꯍꯥꯏ ꯇ ꯑꯣꯏꯦꯗꯤ ꯌꯥ
ꯑꯗꯨ ꯑꯣꯏꯁꯨ
ꯑꯣ
ꯂ ꯑꯍꯣꯏ ꯑꯩꯍꯣꯏ ꯏꯃꯥꯈꯣꯏꯗꯤ ꯏꯃꯥꯈꯣꯏ ꯏꯃꯨꯡꯗꯤ ꯑꯗꯨꯀ ꯈꯔ ꯎꯝ ꯄꯤꯊ꯭ꯔꯨ ꯄꯤꯊ꯭ꯔꯨ ꯄꯤꯛꯑꯦꯕ ꯑꯗꯣ ꯑꯩꯈꯣꯏ ꯕꯥꯍꯣꯏꯗꯤ ꯍꯋꯥꯦꯕꯥꯎ ꯑꯥꯎꯖ ꯍꯥꯏꯔ ꯂꯣꯏꯅ ꯇꯨꯏ
ꯑꯩꯈꯣꯏ ꯏꯃꯨꯡ ꯍꯣꯏ ꯑꯩꯈꯣꯏ ꯏꯃꯨꯡꯗꯤ ꯑꯩꯈꯣꯏ ꯀꯩꯅꯣꯗꯤ ꯏꯃꯥ ꯏꯄꯥꯗꯤ ꯈꯔ ꯏꯄꯥꯅ ꯈꯔ ꯆꯥꯎꯋꯦ ꯑꯗꯨꯕꯨ ꯏꯃꯥ ꯂꯧꯈ꯭ꯔꯕꯩꯅꯦ
ꯑ ꯑꯩꯒꯤ ꯋꯦꯠꯇꯤ ꯐꯤꯐꯇꯤ ꯇꯨ ꯃꯛꯇꯅꯦꯍꯦ
ꯃꯣꯏꯔꯦ ꯅꯒꯤꯤ ꯑ ꯏ ꯀꯥꯏꯗ
ꯑꯦ ꯀꯔꯤ ꯀꯥꯏꯅꯤꯡꯉꯥꯏ ꯂꯩꯕ ꯅꯪꯁꯨ ꯑꯗꯨ ꯑꯩꯅ ꯍꯥꯏꯕꯗꯤ ꯑꯩꯁꯨ ꯐꯤꯐꯇꯤ ꯐꯣꯔ ꯐꯤꯐꯇꯤ ꯐꯥꯏꯚ ꯀꯨꯝꯗꯤ ꯌꯧꯐꯝ ꯊꯣꯛꯄꯅꯦ ꯑꯩꯒꯤ ꯍꯥꯏꯠꯀꯤ ꯃꯇꯨꯡ ꯏꯟꯅꯀꯣ
ꯑꯗꯨꯕꯨ ꯌꯧꯕ ꯉꯝꯗ꯭ꯔꯦꯅꯦ ꯑ
ꯉꯥꯡ ꯉ ꯏꯉꯗꯌꯥꯝ ꯀꯔꯤꯂꯤꯌꯥꯕ
ꯒꯌꯥꯗ ꯇꯨꯨꯝ ꯇꯨꯨꯝ꯭ꯔꯣ
ꯑ ꯇꯨꯝꯕꯒꯤꯗꯤ ꯍꯥꯏꯒꯅ ꯇꯨꯝꯕꯒꯤꯗꯤ ꯊꯦꯡꯅꯁꯨ ꯇꯨꯝꯕ ꯅꯨꯃꯤꯠ ꯌꯧꯋꯦ ꯉꯟꯅ ꯇꯨꯝꯕ ꯅꯨꯃꯤꯠꯁꯨ ꯌꯥꯎꯋꯦ ꯑꯗꯨꯝ ꯀꯩꯁꯨ ꯈꯪ ꯍꯥꯏꯕ ꯉꯝꯗꯦꯗ
ꯎꯝ